ꯑꯣ ꯄꯦꯗꯕꯤꯔꯣ ꯑꯣ ꯇꯥꯏ ꯇꯥꯏ
ꯑꯣ ꯑꯗꯨꯝ ꯕꯣꯜ ꯌꯦꯡꯕ ꯉꯥꯏꯕ ꯑꯣꯏꯅ ꯇꯧꯔꯤ
ꯆꯞ ꯃꯥꯟꯅꯩꯅꯦ ꯑꯩ ꯁ ꯕꯣ ꯉꯥꯏꯔꯤꯅꯦ
ꯑꯣ ꯑꯣ ꯑꯥꯁ ꯑꯁ ꯉꯁꯤꯗꯤ ꯅꯈꯣꯏꯅ ꯅꯪꯅ ꯄꯥꯝꯕ ꯇꯤꯝ ꯊꯣꯛꯄ꯭ꯔꯣ꯫
ꯑꯁ ꯑꯩ ꯑꯩꯒꯤꯗꯤ ꯊꯣꯛꯇꯕ ꯀꯨꯏꯔꯕꯅꯤꯅ ꯅꯍꯥꯟꯅ ꯁꯤꯈ꯭ꯔꯦ ꯑꯗꯨꯒꯤ
ꯂꯩꯍꯧꯈ꯭ꯔꯦ
ꯑꯁ ꯅꯍꯥꯟꯅ
ꯑꯣ ꯑꯩꯒꯤꯗꯤ ꯑꯩꯒꯤꯗꯤ ꯉꯁꯤ ꯁꯥꯟꯅꯔꯒ ꯐꯥꯏꯅꯦꯜ ꯀꯥꯈ꯭ꯔꯦ ꯑꯩꯒꯤꯗꯤ
ꯁꯤ ꯁꯥꯟꯟꯅꯔꯒ ꯐꯅꯜ ꯀꯥꯈ꯭ꯔꯦ
ꯍꯣꯏ ꯉꯁꯤ ꯍꯧꯖꯤꯛ ꯁꯥꯟꯅꯒꯦ ꯇꯧꯕꯁꯦ ꯑꯗꯣ ꯑꯩꯒꯤ꯫ ꯑꯩꯅ ꯄꯥꯝꯕ ꯌꯥꯎꯗꯦ ꯉꯔꯥꯡ ꯅꯨꯡꯗꯥꯡ ꯁꯥꯟꯅꯈꯤꯕꯗꯣ꯫
ꯑꯥ ꯑꯥ ꯑꯥ
ꯑ ꯑꯗꯨꯗ ꯀꯥꯕꯗꯣ ꯑꯗꯨ ꯑꯩꯒꯤꯅꯦꯕ
ꯑꯣ ꯑꯆꯥ ꯑꯆꯥ ꯑꯁ ꯑꯩꯒꯤꯗꯤ ꯈꯪꯗꯔꯣ ꯀꯅꯥꯗ ꯁꯞꯄꯣꯔꯠ ꯇꯧꯕꯤꯔꯣ ꯉꯁꯤꯁꯦ ꯑꯃꯅꯁꯨ ꯇꯧꯅꯤꯡꯗꯦ ꯑꯃꯅꯁꯨ ꯇꯧꯅꯤꯡꯗꯦ
ꯍꯣꯏ ꯑꯗꯨꯒ ꯑꯃꯗꯨꯁꯨ ꯌꯥꯝꯅ ꯃꯥꯒꯤ ꯐꯦꯟꯁꯦ ꯌꯥꯝꯃꯟꯕꯅꯤꯅ ꯅꯨꯡꯁꯤꯔꯛꯇꯦꯕ ꯅꯠꯇ꯭ꯔꯥ ꯍꯥꯏꯕꯗꯤ ꯊꯥꯏꯅꯗꯤ ꯁꯨꯃꯥꯏꯅ ꯇꯧꯔꯝꯗꯦꯅ꯫ ꯍꯥꯏꯕꯗꯤ ꯍꯩꯕ ꯍꯩꯕ ꯃꯤꯁꯤꯡ ꯑꯗꯨꯒ ꯈꯔ ꯐꯥꯎꯕ ꯀꯟꯇ꯭ꯔꯤ ꯑꯣꯏꯔꯗꯤ ꯑꯗꯨꯝ ꯑꯩꯈꯣꯏꯁꯨ ꯌꯦꯡꯅꯤꯡꯉꯦꯅꯀꯣ ꯍꯩꯕꯅꯤꯅ ꯑꯗꯣ ꯍꯧꯖꯤꯛꯇꯤ ꯑꯩꯣꯏ ꯍꯧꯖꯤꯛ ꯍꯟꯗꯛꯀꯤꯁꯤꯗꯤ ꯐꯦꯟ ꯀꯔꯤ ꯀꯔꯥ ꯈꯠꯅꯕ ꯀꯩꯀꯥ ꯇꯧꯃꯟꯕꯒꯤ ꯌꯦꯡꯅꯤꯡꯗ꯭ꯔꯦꯕ
ꯎꯝ ꯑꯃꯕꯨꯗꯤ ꯁꯤꯈ꯭ꯔꯕꯅꯤꯅ ꯑꯗꯨꯝ ꯑꯗꯨꯝ
ꯑꯣ ꯅꯪ ꯅꯪꯒꯤꯁꯦ ꯂꯩꯍꯧꯈ꯭ꯔꯦꯕ
ꯑꯗꯨ ꯅꯠꯇꯦ ꯑꯩꯒꯤꯗꯤ ꯍꯣꯏ ꯂꯩꯕꯕꯨꯗꯤ ꯂꯩꯍꯧꯈ꯭ꯔꯦ ꯑꯩꯒꯤꯁꯨ
ꯑꯎ
ꯌꯥꯝ ꯑꯥ
ꯑꯗꯨ ꯀꯔꯤ ꯌꯦꯟꯁꯥꯡ ꯆꯥꯕ꯭ꯔꯣꯅꯣꯈꯩꯗꯤ ꯉꯁꯤ
ꯑꯩ ꯉꯁꯤ ꯏꯔꯣꯝꯕ ꯀꯌꯥ ꯆꯝꯐꯨꯠ ꯆꯥꯏ ꯅꯪꯗꯤ
ꯑꯣ ꯑꯩꯗꯤ ꯀꯔꯤꯅꯣ ꯑꯣꯛꯁꯥ ꯆꯥꯏꯌꯦꯡ ꯉꯁꯤ꯫
ꯑꯩ ꯌꯥꯝ ꯍꯥꯎꯋꯤꯅꯦ ꯕꯣꯔ ꯌꯦꯡꯕ ꯅꯨꯡꯉꯥꯏꯒꯗꯕ ꯏꯟꯁꯥꯅꯤꯅꯦ꯫
ꯑꯩꯈꯣꯏꯒꯤ ꯑꯣꯛꯁꯥꯁꯦ ꯀꯩꯅꯣ ꯇꯧꯕ ꯑ꯫ ꯑ ꯃꯍꯥꯎ ꯑꯣꯛꯁꯥꯁꯦ ꯃꯍꯥꯎ ꯈꯔ ꯌꯥꯎꯔꯗꯤ ꯍꯥꯎꯋꯦꯅ ꯑꯩ ꯃꯍꯥꯎ ꯆꯥꯗꯦ ꯍꯥꯏꯔꯁꯨꯀꯣ
ꯑꯥꯝ
ꯑꯗꯣ ꯃꯍꯥꯎ ꯌꯥꯎꯗꯕ ꯉꯁꯤꯁꯦ ꯃꯇꯣꯡꯈꯛ ꯑꯣꯏꯕꯅꯤꯅ ꯃꯇꯣꯡꯈꯛ ꯆꯥꯕꯁꯨ ꯑꯩꯗꯤ ꯌꯥꯗ ꯈꯔ ꯌꯥ ꯀꯨꯝꯃꯦꯕ ꯍꯥꯏꯗꯤ ꯑꯣꯛꯁꯥ ꯁꯟꯁꯥꯒꯨꯝꯅꯀꯣ
ꯎꯝ
ꯑꯗꯨꯒꯤ ꯈꯔ ꯍꯥꯎꯕ ꯋꯥꯠꯈ꯭ꯔꯦ ꯉꯁꯤꯗꯤ
ꯃꯍꯤ ꯌꯥꯎꯗꯕꯩꯔꯥ ꯍꯥꯏꯁꯦ
ꯃꯇꯣꯡꯈꯛ ꯑꯣꯏꯕ ꯑꯣꯛꯁꯥꯗꯤ ꯃꯍꯥꯎ ꯈꯔ ꯌꯥꯎꯔꯒ ꯍꯥꯎꯋꯦꯅ
ꯃꯇꯣꯡ ꯍꯥꯏꯁꯦ ꯀꯩ
ꯃꯇꯣ ꯍꯥꯏꯔꯒꯅ ꯐ꯭ꯂꯦꯁꯇꯣ ꯐ꯭ꯂꯦꯁ ꯑꯗꯨꯒ ꯃꯍꯥꯎꯅ ꯀꯔꯤꯅꯣ ꯐꯦꯠꯁ ꯄꯥꯔꯠꯇꯣ
ꯑꯥ
ꯑꯥ ꯑꯗꯨ ꯐꯦꯠ ꯑꯣꯛꯁꯥꯗꯤ ꯐꯦꯠ ꯈꯔ ꯌꯥꯎꯔꯗꯤ ꯍꯥꯎꯋꯦꯅꯀꯣ
ꯑꯣ ꯑꯁ ꯑꯗꯨ ꯌꯥꯎꯔꯗꯤ ꯑꯩꯗꯤ ꯍꯥꯎꯇꯦ
ꯑꯥ ꯍꯥꯎꯕ ꯍꯥꯏꯕꯁꯦ ꯃꯥꯒꯤ ꯃꯍꯥꯎꯗꯣ ꯍꯥꯏꯕꯅꯤꯗ ꯑꯩꯁꯨ ꯐꯦꯠ ꯄꯥꯔꯠ ꯗꯤ ꯆꯥꯕ ꯍꯩꯇꯦꯕ ꯑꯗꯨ ꯑꯣꯏꯔꯁꯨ ꯑꯗꯨꯝ ꯑꯣꯛꯁꯥ ꯍꯥꯏꯔꯒ ꯃꯇꯣꯡ ꯈꯥꯛ ꯑꯣꯏꯔꯗꯤ ꯐ꯭ꯔꯦꯁ ꯈꯥꯛ ꯑꯣꯏꯔꯗꯤ ꯑꯥ ꯀꯩꯅꯣ ꯍꯥꯎ ꯍꯥꯎꯇꯦꯕ ꯒꯣ ꯁꯥꯟꯁꯥꯒꯨꯝꯅ ꯑꯗꯨꯅꯤꯗ ꯁꯥꯗꯣ ꯉꯁꯤ ꯑꯩꯈꯣꯏꯒꯤ ꯁꯥꯗꯣ ꯈꯔ ꯐꯖꯕ ꯋꯥꯠꯄꯀꯣ
ꯑꯣ
ꯑꯗꯨꯒꯤ ꯑꯦ ꯈꯪꯗꯦ ꯅꯣꯏꯗꯤ ꯅꯨꯡꯇꯤ ꯀꯔꯤ ꯀꯔꯤ ꯇꯧꯕ꯭ꯔꯣ
ꯑꯁ ꯑꯩꯗꯤ ꯑꯗꯨꯝ ꯀ꯭ꯂꯥꯁ ꯀ꯭ꯂꯥꯁ ꯆꯠꯂꯦ ꯍꯥꯟꯗꯥꯛꯇꯤ ꯑꯗꯨꯝ ꯀꯂꯁ ꯐꯖꯅ ꯆꯠꯂꯦ ꯑꯥ ꯃꯥꯅꯦ
ꯐꯩꯅꯦ ꯍꯌꯦꯡꯗꯤ ꯀꯥꯡ ꯁꯨꯛꯇꯤ ꯄꯤꯗ꯭ꯔꯣ ꯅꯈꯣꯏꯗꯤ
ꯁꯨꯊꯤ ꯄꯤꯌꯦ ꯍꯌꯦꯡꯕꯨꯗꯤ ꯑꯗꯨꯒꯤꯅꯦ ꯍꯌꯦꯡ ꯍꯣꯔꯦꯟ ꯕꯣꯜ ꯌꯦꯡꯗꯣꯢꯁꯦ ꯑꯗꯨ ꯅꯠꯇ꯭ꯔꯗꯤ ꯉꯁꯥꯏꯅ ꯇꯨꯝꯃꯝꯗꯧꯅꯤ
ꯎꯝ ꯑꯩꯗꯤ ꯃꯥꯁꯇꯔ ꯂꯣꯏꯁꯤꯜꯂꯛꯑꯦ ꯑꯗꯨꯒ ꯑꯉꯥꯡ ꯂꯥꯏꯔꯤꯛ ꯇꯥꯛꯄ ꯑꯣꯏꯅ ꯇꯧꯋꯦ ꯑꯩꯗꯤ
ꯑꯦꯁ ꯑꯣꯖꯥꯅꯤꯅꯦ ꯑꯗꯨ ꯀ꯭ꯂꯁ ꯀ꯭ꯂꯥꯁ ꯀꯌꯥꯐꯧ ꯇꯥꯛꯀꯦ
ꯃꯤꯒꯤ ꯌꯨꯝꯗ ꯆꯠꯂꯒ ꯍꯣꯝ ꯊꯤꯇꯔ ꯇꯧꯕ ꯑꯩꯅ ꯃꯐꯝ ꯃꯔꯤꯗ ꯆꯠꯄꯀꯣ ꯀ꯭ꯂꯥꯁ ꯀꯔꯥꯢꯗꯒꯤ ꯐ꯭ꯔꯤꯗ ꯂꯩꯕ ꯌꯥꯗꯦ ꯌꯥꯗꯦꯅꯦ ꯍꯧꯖꯤꯀꯥꯟ ꯀ꯭ꯂꯥꯁ ꯅꯥꯏꯟ ꯇꯦꯟ ꯇꯥꯛꯄꯀꯣ ꯀ꯭ꯂꯥꯁ ꯅꯥꯏꯟ ꯇꯦꯟ ꯐꯥꯎ ꯑꯗꯨꯝ ꯇꯥꯛꯑꯦ ꯑꯗꯣ ꯄꯩꯁꯥ ꯄꯥꯏꯕ ꯏꯅꯥꯛ ꯈꯨꯨꯟꯕ ꯃꯆꯥꯁꯤꯡ ꯇꯥꯛꯄꯅꯦꯗ ꯐꯣꯝ ꯇ꯭ꯌꯨꯇꯔ ꯇꯧꯔꯒꯀꯣ
ꯌꯥꯝ ꯅꯩꯔꯦ
ꯑꯩꯕꯨꯁꯨ ꯇꯥꯛꯄꯤꯌꯣ
ꯅꯪ ꯅꯪꯗꯤ ꯀ꯭ꯂꯥꯁ ꯌꯥꯝꯔꯝꯃꯅꯤꯅꯦ ꯇꯥꯛꯇ꯭ꯔꯁꯨ ꯌꯥꯔꯝꯃꯅꯤꯅ
ꯀꯣꯂꯦꯖꯄꯨꯗꯤ ꯀꯥꯔꯦ ꯑꯗꯨ ꯑꯣꯏꯔꯁꯨ ꯇꯥꯛꯄꯤꯔꯣ
ꯀꯔꯤ ꯀꯔꯤꯗ ꯀꯔꯤ ꯍꯩꯅꯤꯡꯕ꯭ꯔꯥ ꯍꯥꯏꯔꯛꯑꯣ ꯑꯗꯨꯗꯤ
ꯂꯣꯏ ꯍꯩꯅꯤꯡꯉꯦ
ꯂꯣꯢꯅꯃꯛ
ꯍꯣꯏ ꯀꯣꯛ ꯕꯦꯔ ꯂꯩꯌꯦ ꯑꯗꯣ
ꯍ ꯍꯩꯃꯟꯈꯤꯗꯅ ꯑꯩꯉꯣꯟꯗꯒꯤ ꯍꯦꯟꯅ ꯍꯩꯒꯅꯤꯀꯣ ꯑꯗꯨꯗꯤ
ꯑꯁ ꯀꯣꯛꯕꯤꯔꯥ ꯂꯩ ꯑꯗꯨꯒꯤ
ꯑꯩꯈꯣꯏꯒꯤ ꯀꯩꯅꯣꯗ ꯒ꯭ꯔꯨꯞꯇ ꯅꯪ ꯒ꯭ꯔꯨꯞꯇ ꯌꯥꯎꯕ꯭ꯔꯥ
ꯌꯥꯎꯋꯦ
ꯒ꯭ꯔꯨꯞꯇ ꯍꯧꯖꯤꯛ ꯋꯥꯔꯤ ꯁꯥꯟꯅꯕ ꯃꯌꯥꯝꯗꯣ
ꯎꯝ ꯈꯪꯗꯦ
ꯑꯗꯣ ꯑꯩꯁꯦ ꯅꯍꯥꯟꯗꯤ ꯅꯍꯥꯟꯗꯒꯤꯗꯤ ꯒ꯭ꯔꯨꯞꯁꯦ ꯑꯗꯨꯝ ꯍꯧꯖꯤꯛꯁꯤ ꯑꯝ ꯃꯤꯁꯤꯡꯁꯦ ꯒ꯭ꯔꯨꯞꯇ ꯑꯗꯨꯝ ꯋꯥꯔꯤꯔꯤ ꯁꯥꯟꯅꯕꯁꯦ ꯍꯧꯔꯛꯑꯦꯅ ꯒ꯭ꯔꯨꯞ ꯀꯣꯗ ꯑꯩꯁꯨ ꯅꯍꯥꯟꯗꯩꯗꯤ ꯑꯩꯒꯤ ꯅꯣꯇꯤꯐꯤꯀꯦꯁꯟꯁꯦ ꯗꯨꯝ ꯂꯥꯛꯄꯅꯤꯅ ꯗꯤꯁꯇꯔꯕ ꯇꯧꯋꯦ ꯀꯔꯤ ꯋꯥꯔꯤꯁꯨ ꯁꯥꯟꯅꯕ꯭ꯔꯥ ꯈꯪꯅꯗꯕ ꯃꯤ ꯈꯪꯅꯕ ꯃꯤꯁꯤꯡꯁꯨ ꯅꯠꯇꯕꯗꯨꯕꯨ ꯍꯥꯏꯅ ꯈꯜꯂꯒ ꯀꯣ
ꯍꯝ
ꯑꯩꯁꯨ ꯑꯗꯨ ꯈꯜꯂꯝꯕꯅꯦꯕ ꯑꯗꯨꯒ ꯑꯩꯁꯦ ꯉꯔꯥꯡꯁꯦ ꯊꯕꯛ ꯂꯩꯇꯕꯤꯒꯤ ꯑꯗꯨꯝ ꯈꯔ ꯊꯕꯛ ꯀꯣꯝꯕꯒꯤ ꯒ꯭ꯔꯨꯞꯀꯤ ꯀꯣꯜꯗꯨꯗ ꯍꯥꯏꯐꯦꯠ ꯆꯪꯒꯦꯅ ꯆꯪꯕꯅꯦꯕ ꯑꯗꯣ ꯑꯩꯗꯤ ꯈꯪꯗꯦꯕ ꯑꯗꯨꯕꯨ ꯑꯗꯨꯗ ꯒ꯭ꯔꯨꯞꯇ ꯌꯥꯎꯕ ꯃꯤ ꯈꯔꯗꯣ ꯑꯩꯒ ꯍꯥꯟꯅ ꯋꯔꯤ ꯁꯥꯟꯅꯈ꯭ꯔꯕ ꯃꯤꯁꯤꯡ ꯑꯣꯏꯔꯝꯕ ꯑꯩꯗꯤ ꯀꯥꯎꯈ꯭ꯔꯕꯀꯣ ꯑꯗꯨ ꯑꯩꯒꯤ ꯑꯩ ꯑꯩ ꯍꯦꯛ ꯆꯪꯉꯒ ꯑꯦ ꯆꯪꯉꯛꯑꯦꯟ ꯆꯥꯛ ꯑꯥ ꯀꯔꯤꯅꯣ ꯑꯩꯒꯤ ꯃꯤꯡ ꯍꯥꯏꯔꯒ ꯆꯪꯂꯛꯑꯦ ꯆꯪꯂꯛꯑꯦ ꯍꯥꯏꯌꯦ ꯑꯗꯨ ꯑꯩꯅ ꯑꯩꯕꯨ ꯈꯪꯕ꯭ꯔꯣ ꯍꯥꯏꯔ ꯈꯪꯉꯦꯅ ꯅꯪ ꯂꯥꯏꯔꯤꯛ ꯇꯥꯛꯄꯗꯨ ꯅꯠꯇ꯭ꯔꯣ ꯌꯦ
ꯑꯥ
ꯑꯗꯨ ꯑꯩ ꯀꯃꯥꯏꯅ ꯈꯪꯉꯤꯅꯣ ꯌꯥꯝ ꯍꯩꯌꯦꯅ ꯅꯣꯏꯗꯤ ꯍꯥꯏꯕ ꯑꯗꯨꯒ ꯅꯪꯅ ꯅꯍꯥꯝ ꯑꯃꯨꯛ ꯋꯥꯔꯤ ꯁꯥꯟꯅꯈ꯭ꯔꯦ ꯑꯗꯨꯗ ꯅꯪꯅ ꯑꯗꯨꯝ ꯑꯗꯨ ꯑꯗꯥ ꯇꯧꯋꯦ ꯍꯥꯏꯕꯒꯤ ꯑ ꯈꯪꯕꯅꯦ ꯍꯥꯏꯕ ꯑꯗꯥ ꯑꯗꯨꯗꯤ ꯑꯗꯨꯝ ꯑꯩꯕꯨ ꯈꯪꯕ ꯃꯤ ꯑꯣꯏꯕꯅꯤꯅ ꯋꯥꯔꯤ ꯁꯥꯟꯅꯕꯁꯦ ꯑꯗꯨꯝ ꯅꯨꯡꯉꯥꯏꯈ꯭ꯔꯦꯕ ꯑꯗꯣ ꯋꯥꯔꯤ ꯁꯥꯟꯅꯕꯁꯤꯡꯗꯣ ꯃꯤ ꯍꯣꯏ ꯑꯩꯗꯣ ꯉꯁꯥꯏꯁꯦ ꯍꯣꯏ ꯉꯁꯥꯏꯁꯦ ꯑꯩ ꯑꯩ ꯑꯩꯁꯦ ꯅꯨꯄꯥ ꯑꯃꯒ ꯋꯥꯔꯤ ꯁꯥꯟꯅꯁꯤꯀꯣ ꯍꯥꯏꯅ ꯍꯥꯏꯅꯔꯝꯕ ꯃꯥꯁꯦ ꯆꯥꯛ ꯆꯥꯈꯤꯒꯦ ꯍꯥꯏꯕ ꯀꯣ ꯑꯗꯨꯒꯤ ꯑꯩꯁꯦ ꯍꯣꯏ ꯍꯣꯏ ꯍꯥꯏꯅ ꯉꯥꯏꯔꯦꯕ ꯉꯥꯏꯕ ꯑꯣꯏꯅ ꯑꯩꯁꯦ ꯒ꯭ꯔꯨꯞ ꯀꯣꯜꯗ ꯆꯪꯕ ꯃꯇꯝꯗ ꯆꯥꯛ ꯆꯥꯈꯤꯒꯦ ꯍꯥꯏꯕ ꯅꯨꯄꯥꯗꯨ ꯒ꯭ꯔꯨꯞ ꯀꯣꯜꯗ ꯂꯩꯔꯝꯕ ꯑꯃꯨꯛꯀ
ꯑꯥ
ꯑꯗꯨꯒꯤ ꯃꯥꯗꯣ ꯑꯩꯅ ꯑꯗꯨꯝ ꯅꯨꯡꯉꯥꯏꯇꯅ ꯑ ꯀꯔꯤꯅ ꯂꯥꯟꯅ ꯈꯟꯈꯤꯒꯅꯤ ꯍꯥꯏꯅ ꯈꯜꯂꯒ ꯃꯥꯗꯣ ꯑꯩ ꯆꯥꯛ ꯆꯥꯔꯤꯌꯦ ꯑꯗꯨ ꯑꯣꯏꯔꯁꯨ ꯒ꯭ꯔꯨꯞ ꯀꯣꯜꯗꯤ ꯑꯗꯨꯝ ꯌꯥꯎꯋꯦ ꯆꯥꯛ ꯆꯥꯕ ꯂꯣꯏꯔ ꯅꯪꯒ ꯑꯗꯨꯝ ꯋꯥꯔꯤ ꯁꯤꯟꯅꯁꯦꯀꯣ ꯍꯥꯏꯅ ꯑꯗꯨꯝ ꯍꯥꯏꯔꯛꯄ ꯑꯗꯨꯗꯗꯤ ꯑꯗꯨꯒꯤ ꯀꯣꯜꯗ ꯒ꯭ꯔꯨꯞꯀꯣꯜꯗ ꯌꯥꯎꯕ ꯅꯨꯄꯤ ꯑꯃꯁꯤꯅ ꯑꯥ ꯃꯥꯒ ꯈꯪꯅꯕ ꯃꯥꯜꯂꯦꯕ ꯒ꯭ꯔꯨꯞꯀꯣꯜꯁꯤꯗ ꯆꯥꯛ ꯆꯥꯔꯦꯒ ꯍꯥꯏꯌꯦ ꯑꯗꯨ ꯇꯧꯋꯦ ꯍꯣꯔꯦꯟ ꯋꯥꯔꯤꯁꯤꯅꯁꯦꯒ ꯍꯥꯏ ꯍꯥꯏꯅ ꯑꯗꯨꯝ ꯅꯛꯅꯈ꯭ꯔꯕ
ꯑꯥ
ꯑꯗꯨꯝ ꯅꯛꯅꯈꯥꯕꯤꯒꯤ ꯑ ꯑꯗꯨꯝ ꯅꯛꯅꯈꯥꯕꯤꯒꯤ ꯅꯨ ꯅꯨꯄꯥꯁꯦ ꯁꯥꯎꯔꯒ ꯊꯣꯛꯈ꯭ꯔꯦꯕ ꯒ꯭ꯔꯨꯞꯀꯣꯜꯗꯒꯤ
ꯑꯣ
ꯑꯗꯨꯒ ꯍꯧꯖꯤꯛ ꯐꯥꯎꯁꯨ ꯑꯩꯉꯣꯟꯗ ꯋꯥꯔꯤ ꯁꯥꯟꯅꯔꯤꯁꯦ ꯍꯥꯏꯔꯛꯇꯕ ꯋꯥꯅꯤꯗ
ꯑꯁ ꯀꯩꯝ ꯀꯥꯏꯗꯦꯕ ꯑꯗꯨꯒꯨꯝꯕꯗꯨꯕꯨ
ꯑꯗꯨꯅꯦ ꯑꯗꯨ ꯈꯪꯅꯕ ꯃꯤꯁꯨ ꯅꯠꯇꯦ ꯍꯥꯏꯕꯅꯤꯗ ꯑꯗꯨ ꯃꯕꯥꯅꯤꯗꯣ ꯒ꯭ꯔꯨꯞꯇ ꯂꯛꯅꯔꯒ ꯂꯛꯅꯔꯒ ꯅꯨꯄꯥꯗꯣ ꯌꯥꯝ ꯁꯥꯎꯈ꯭ꯔꯦꯕ
ꯅꯪ ꯍꯌꯦꯡꯗꯤ ꯑ ꯑꯃꯨꯛ ꯍꯣꯝ ꯇꯤꯎꯇꯔ ꯆꯠꯇꯣꯏꯔꯥ
ꯍꯌꯦꯡꯁꯦ ꯑꯩꯁꯦ ꯍꯌꯦꯡꯁꯦ ꯀꯥꯡ ꯑꯣꯏꯌꯦꯅꯀꯣ ꯑꯗꯨꯒꯤ ꯑꯩꯁꯦ ꯎꯝ ꯏꯃꯥꯟꯅꯕꯤ ꯈꯔ ꯀꯥꯡ ꯇꯧꯕ ꯀꯥꯡꯕꯨ ꯈꯔ ꯂꯩꯌꯦꯕꯀꯣ ꯀꯥꯡ ꯌꯥꯎꯕ ꯑꯗꯨ ꯃꯣꯏꯁꯦ ꯑꯥ ꯈꯦꯆ꯭ꯔꯤ ꯆꯥ ꯃꯣꯏꯁꯦ ꯗꯣꯛꯇꯔ ꯇꯝꯕꯅꯦꯕ ꯑꯗꯨ ꯍꯌꯦꯡꯁꯦ ꯁꯨꯇꯤ ꯊꯣꯛꯂꯛꯄꯀꯣ ꯑꯗꯨꯒꯤ ꯑꯥ ꯄꯨꯟꯁꯦ ꯄꯨꯟꯁꯦ ꯄꯨꯟꯁꯦ ꯍꯥꯏꯔꯛꯄ ꯑꯗꯨꯒꯤ ꯍꯌꯦꯡꯁꯦ ꯆꯠꯀꯗꯧꯔꯦ ꯈꯔ ꯉꯟꯅ ꯑꯗꯨ ꯍꯜꯂꯛꯂꯒ ꯎꯝ ꯑꯃꯨꯛꯀꯥ ꯑꯉꯥꯡ ꯂꯥꯏꯔꯤꯛ ꯇꯥꯛꯄ ꯁꯤꯃꯨꯛ ꯆꯠꯄ ꯅꯪꯔꯗꯤ ꯆꯠꯀꯅꯤ ꯅꯪꯗꯔꯗꯤ ꯑꯗꯨꯝ ꯆꯠꯇ꯭ꯔꯦ ꯅꯣꯡꯃꯗꯤ ꯁꯨꯇꯤ ꯂꯧꯕ ꯌꯥꯏꯌꯦꯅ ꯑꯩꯁꯨ
ꯑꯁ ꯌꯥꯏ ꯅꯣꯡꯁꯨ ꯂꯧꯔꯒ ꯀꯣꯏꯕ ꯆꯠꯇꯣꯏꯅꯦ
ꯇꯤꯒꯤ ꯑꯃꯨꯛ ꯇꯤꯒꯤ ꯊꯕꯛ ꯆꯤꯟꯕꯒꯤ ꯑꯩꯁꯦ ꯆꯥ ꯐꯥꯎꯁꯨ ꯅꯪꯗꯕ ꯃꯇꯝ ꯂꯩꯌꯦꯕ ꯉꯁꯤ ꯐꯥꯎꯁꯨ ꯅꯪꯗꯦꯕ ꯑꯩꯗꯣ ꯎꯝ ꯑꯌꯨꯛꯀꯤ ꯑꯌꯨꯛꯇ ꯄꯨꯡ ꯃꯔꯤ ꯃꯈꯥꯏꯗꯤ ꯍꯧꯒꯠꯂꯒ ꯄꯨꯡ ꯃꯉꯥ ꯅꯪꯅꯤꯡꯉꯥꯏ ꯆꯠꯂꯦꯕ ꯐꯥꯔ꯭ꯁ ꯕꯦꯠꯆ ꯀꯣ ꯑꯗꯨ ꯇꯥ ꯇꯥꯏ ꯀꯣ
ꯇꯥꯏ ꯇꯥꯏ
ꯑꯥ ꯐꯥꯔ꯭ꯁ ꯕꯦꯁꯇꯣ ꯑꯌꯨꯛ ꯄꯨꯡ ꯃꯉꯥꯒꯤ ꯂꯣꯏꯁꯤꯜꯂꯒ ꯂꯥꯛꯑꯦ ꯂꯥꯛꯔꯒ ꯑꯩꯒꯤ ꯑꯗꯨꯝ ꯊꯕꯛ ꯈꯔ ꯇꯧꯕ ꯌꯥꯕ ꯇꯧꯔꯝꯃꯒ ꯑꯩ ꯏꯁꯥꯒꯤ ꯑꯃꯨꯛ ꯂꯥꯏꯔꯤꯛ ꯄꯥꯕ ꯆꯠꯂꯦꯕ ꯑꯩꯒꯤ ꯑꯦꯛꯖꯥꯝꯒꯤꯗꯃꯛ ꯀꯣ ꯂꯥꯏꯕ꯭ꯔꯦꯔꯤꯗ ꯑꯗꯨꯒ ꯎꯝ ꯄꯨꯡ ꯨꯀꯨꯝ ꯍꯣꯏ ꯑꯗꯨ ꯑꯥ ꯑꯩ ꯑꯦꯝ ꯑꯗꯨꯝ ꯀꯝꯄꯤꯇꯤꯇꯤꯐ ꯅꯦꯗ
ꯑꯁꯦ ꯌꯥꯝ ꯐꯩꯌꯦ ꯍꯣꯝ ꯇꯤꯎꯁꯟ ꯍꯣꯝ ꯇꯤꯎꯇꯔꯁꯨ ꯑꯣꯏꯕ
ꯑꯗꯨ ꯄꯨꯡ ꯑꯍꯨꯝ ꯈꯔ ꯍꯦꯜꯂꯒ ꯑꯩꯁꯦ ꯂꯥꯏꯕ꯭ꯔꯦꯔꯤꯗꯒꯤ ꯊꯣꯛ ꯑꯦ ꯑꯩꯒꯤ ꯃꯊꯪ ꯑꯍꯨꯝ ꯕꯦꯠꯆ ꯑꯍꯨꯝꯁꯦ ꯆꯠꯅꯤꯡꯉꯥꯏ ꯀꯣ ꯊꯣꯛꯄꯗꯣ ꯑꯝ ꯄꯨꯡ ꯑꯍꯨꯝ ꯃꯈꯥꯏꯗꯒꯤ ꯅꯪꯅꯕ ꯊꯣꯛꯈ꯭ꯔꯦ ꯑꯗꯨꯒ ꯍꯣꯔꯦꯟ ꯕꯦꯠꯆ ꯑꯍꯨꯝꯁꯦ ꯂꯣꯏꯁꯤꯜꯂꯛ ꯔꯒ ꯌꯨꯝ ꯌꯧꯔꯛꯄꯗꯗꯤ ꯄꯨꯡ ꯅꯤꯄꯥꯟ ꯇꯥꯔꯦꯕ ꯑꯗꯨꯗꯗꯤ ꯂꯥꯏ ꯐꯃꯨꯡꯗ ꯑꯗꯨꯝ ꯂꯣꯡꯅ ꯍꯧꯒꯠꯇ꯭ꯔꯦꯕ ꯋꯥꯃꯟꯕꯒꯤ ꯑꯗꯨꯒ ꯍꯥꯏꯕꯗꯤ ꯑꯩꯗꯣ ꯄꯨꯡ ꯑꯍꯨꯝꯗꯒꯤ ꯈꯔ ꯄꯨꯡ ꯑꯍꯨꯝꯗꯒꯤ ꯊꯣꯛꯂꯒ ꯎꯝ ꯀꯩꯅꯣ ꯑꯩꯈꯣꯏꯒꯤ ꯀꯦꯞꯇꯦꯔꯤꯌꯥ ꯂꯩꯅꯦꯕ ꯑꯩꯒꯤ ꯂꯥꯏꯕ꯭ꯔꯦꯔꯤꯗꯀꯣ ꯑꯗꯨꯗ ꯆꯥꯕ ꯌꯥꯕ ꯈꯔ ꯑꯥ ꯍꯥꯎ ꯇꯥꯏꯌꯦ
ꯑꯣ
ꯑꯗꯣ ꯆꯥꯕ ꯌꯥꯕ ꯈꯔ ꯆꯥꯔꯒ ꯄꯨꯡ ꯑꯍꯨꯝ ꯅꯪꯅꯦꯉꯥꯏꯁꯦ ꯊꯣꯛꯄꯅꯦꯕ ꯍꯦꯛ ꯍꯦꯛ ꯑꯗꯨ ꯉꯁꯤꯁꯦ
ꯑꯌꯨꯛ ꯄꯨꯡ ꯑꯍꯨꯝꯗ
ꯅꯠꯇꯦ ꯑꯩ ꯏꯚꯤꯅꯤꯡꯒꯤ ꯂꯥꯏꯕ꯭ꯔꯦꯔꯤꯗꯒꯤ ꯊꯣꯛꯄꯁꯦ ꯂꯥꯏꯕ꯭ꯔꯦꯔꯤꯗꯒꯤ ꯊꯣꯛꯄꯁꯦ ꯄꯨꯡ ꯑꯍꯨꯝꯗ ꯊꯣꯛꯂꯒ ꯑꯩꯁꯦ ꯀꯦꯐꯦꯇꯦꯔꯤꯌꯥ ꯅꯤꯡꯅꯦꯕꯀꯣ ꯑꯩꯈꯣꯏꯒꯤ ꯕꯔꯤꯗ ꯑꯗꯣ ꯀꯔꯤ ꯀꯔꯤ ꯆꯥꯔꯒ ꯑꯩꯁꯦ ꯍꯦꯛ ꯆꯠꯄꯅꯦꯕ ꯇꯨꯏꯁꯟ ꯑꯍꯨꯝ ꯂꯦꯝꯍꯧꯕꯁꯦ
ꯎꯝ
ꯑꯗꯣ ꯉꯁꯤꯁꯦ ꯑꯩꯁꯦ ꯀꯦꯐꯦꯇꯦꯔꯤꯌꯥꯗ ꯆꯪꯔꯒ ꯆꯥꯔꯒꯦ ꯍꯥꯏꯅ ꯆꯪꯕ ꯃꯇꯝꯗ ꯃꯤ ꯈꯔꯁꯦ ꯐꯝꯔꯒ ꯁꯨꯛꯊꯣꯛ ꯊꯣꯛꯇ꯭ꯔꯕ ꯐꯝꯕꯝ ꯂꯩꯇ꯭ꯔꯕ ꯑꯩꯗꯤ ꯉꯥꯏ ꯉꯥꯏ ꯉꯥꯏꯔ ꯊꯣꯛꯀꯦꯔꯥ ꯍꯥꯏꯅ ꯉꯥꯏꯔ ꯁꯨꯊꯣꯛ ꯊꯣꯛꯇ꯭ꯔꯦ ꯑꯗꯨꯗꯩꯗꯤ ꯑꯩꯅꯦ ꯇꯨꯏꯁꯟꯁꯦ ꯊꯦꯡꯉꯅꯤ ꯍꯥꯏꯔ ꯆꯥꯗ꯭ꯔꯒ ꯆꯠꯈ꯭ꯔꯦꯕ ꯆꯥꯕ ꯐꯥꯎ ꯅꯪꯗ꯭ꯔꯒ ꯑꯗꯩ ꯉꯁꯤꯁꯦ ꯁꯥꯎꯅꯤꯡꯕꯁꯦꯀꯣ
ꯑꯥ
ꯍꯥꯏꯕꯗꯤ ꯃꯤ ꯑ ꯑꯩꯈꯣꯏꯁꯨ ꯑꯗꯨꯝ ꯍꯥꯏꯕꯗꯤ ꯑꯉꯥꯡ ꯂꯥꯏꯔꯤꯛ ꯇꯥꯛꯄꯁꯦ ꯑꯦꯅꯔꯖꯤ ꯌꯥꯝ ꯆꯠꯂꯦꯕ ꯃꯤꯅꯗꯤ ꯈꯜꯂꯝꯒꯅꯤ ꯐꯝꯔꯒ ꯇꯥꯛꯄꯗꯣ ꯀꯔꯤ ꯋꯥꯒꯦꯔꯥ ꯍꯥꯏꯅ ꯑꯣ ꯑꯗꯨ ꯑꯣꯏꯔꯁꯨ ꯑꯉꯥꯡ ꯇꯥꯛꯄꯗꯣ ꯑ ꯃꯇꯝ ꯈꯨꯗꯤꯡꯒꯤ ꯀꯦꯟ ꯈꯨꯗꯤꯡꯒꯤ ꯑꯩꯈꯣꯏꯒꯤ ꯋꯥꯈꯜꯗꯣ ꯑꯦꯂꯔꯠꯇ ꯂꯩꯔꯤꯕꯅꯦꯕ ꯑꯣꯖ ꯑꯣꯖꯥꯅ ꯃꯪꯕ ꯍꯧꯔꯗꯤ ꯎꯄꯥꯏ ꯂꯩꯇꯦꯅ ꯑꯗꯨꯒꯤ ꯑꯦꯛꯇꯤꯞꯇ ꯑꯩꯈꯣꯏꯒꯤ ꯃꯥꯏꯟꯗꯣ ꯑꯦꯛꯇꯤꯞ ꯑꯗꯨꯝ ꯑꯣꯏꯔꯤꯕꯅꯦꯕ ꯑꯗꯨꯒꯤ ꯑꯦꯅꯔꯖꯤ ꯌꯥꯝ ꯆꯠꯂꯦꯕꯀꯣ
ꯑꯥ
ꯑꯗꯨꯒꯤ ꯃꯤꯅꯗꯤ ꯀ꯭ꯋꯥꯗꯦ ꯍꯥꯏꯅ ꯈꯜꯂꯝꯒꯅꯦ ꯑꯗꯨ ꯑꯣ ꯑꯩꯈꯣꯏꯗꯤ ꯀ ꯑꯉꯥꯡ ꯂꯥꯏꯔꯤꯛ ꯇꯥꯛꯄ ꯂꯣꯏꯔꯒ ꯑꯗꯨꯅꯦ ꯑꯉꯥꯡ ꯂꯥꯏꯔꯤꯛ ꯇꯥꯛꯄ ꯂꯣꯏ ꯍꯜꯂꯛꯄꯗꯗꯤ ꯑꯗꯨꯝ ꯋꯥꯟꯊꯥꯒꯨꯝ ꯇꯧꯋꯦꯕ
ꯑꯣ ꯈꯪꯗꯦ ꯑꯩꯗꯤ ꯑꯣꯖꯥꯒ ꯇꯥꯎꯧꯕ ꯉꯝꯗꯧ ꯃꯥꯟꯗꯦ
ꯑꯩꯁꯨ ꯐꯥꯔꯁꯇꯗꯤ ꯑꯩꯁꯦ ꯑꯥ ꯑꯥ ꯆꯍꯤ ꯆꯍꯤ ꯃꯔꯤ ꯃꯉꯥ ꯁꯨꯔꯛꯑꯦꯕ ꯑꯩꯅ ꯑꯉꯥꯡ ꯑꯉꯥꯡ ꯂꯥꯏꯔꯤꯛ ꯇꯥꯛꯂꯛꯄꯁꯦꯀꯣ ꯑꯗꯨꯒ ꯑꯩꯁꯦ ꯐꯥꯔꯁꯇꯗꯤ ꯄꯦꯁꯦꯁ ꯂꯩꯇꯕꯅꯦ ꯑꯩꯁꯨ ꯈꯨꯠ ꯌꯥꯝ ꯊꯨꯕꯅꯦꯕ ꯑꯩꯁꯦ ꯍꯥꯏꯗꯤ ꯃꯤ ꯃꯤꯠꯀꯤ ꯃꯃꯥꯡꯗ ꯑꯗꯨꯗꯩ ꯑꯗꯣ ꯍꯩꯅꯗꯕ ꯑꯩꯒ ꯆꯥꯟꯅꯗꯕ ꯄꯣꯠ ꯎꯔꯗꯤ ꯍꯦꯛ ꯍꯦꯛ ꯊꯥꯕꯗꯣ ꯈꯨꯠ ꯌꯥꯝ ꯊꯨꯕꯗ ꯇꯧꯋꯦꯕ ꯑꯗꯣ ꯇꯧꯕ ꯀꯩꯅꯣ ꯇꯧꯕꯗꯩꯗꯤ ꯑꯉꯥꯡ ꯍꯥꯏ ꯇꯥꯎꯗꯦ ꯑꯉꯥꯡꯁꯦ ꯖꯥꯠ ꯖꯥꯠ ꯊꯦꯡꯅ ꯃꯈꯜ ꯃꯈꯜꯒꯤ ꯊꯦꯝꯂꯒ ꯌꯥꯕ ꯑꯉꯥꯡ ꯎꯑꯦꯀꯣ ꯑꯗꯨꯒ ꯑꯗꯨꯝ ꯎꯝ ꯌꯥꯗꯕ ꯑꯉꯥꯡꯁꯤꯡꯁꯨ ꯌꯥꯝ ꯊꯦꯡꯅꯔꯛꯄꯅꯦꯕ ꯄꯦꯁꯦꯟꯁꯦ ꯌꯥꯝ ꯂꯩꯈ꯭ꯔꯦꯕ ꯍꯧꯖꯤꯛꯇꯤ
ꯍꯧꯖꯤꯛꯇꯤ ꯄ꯭ꯔꯣ ꯑꯣꯏꯔꯦꯅꯦ
ꯄ꯭ꯔꯣ ꯑꯣꯏꯔꯦꯕ ꯍꯧꯖꯤꯛꯇꯤ ꯑꯗꯨꯗꯤ ꯃꯀꯣꯛꯁꯨ ꯆꯥꯛ꯭ꯔꯛꯑꯦ ꯖꯥꯠ ꯖꯥꯠ ꯊꯦꯡꯅꯩꯌꯦ ꯑꯉꯥꯡꯁꯤꯡꯁꯦ ꯌꯥꯝ ꯌꯥꯝ ꯄꯪꯕ ꯑꯉꯥꯡꯁꯨ ꯊꯦꯡꯅꯩꯌꯦ ꯑꯗꯨꯒ ꯑꯩꯈꯣꯏꯅ ꯑꯗꯨꯝ ꯄꯥꯎ ꯍꯥꯏꯗ꯭ꯔꯁꯨ ꯃꯁꯥꯅ ꯈꯪꯉ ꯄꯥꯕ ꯑꯉꯥꯡꯁꯤꯡꯁꯨ ꯊꯦꯡꯅꯔꯛꯑꯦꯕ